ꯍꯜꯂꯣ
ꯍꯜꯂꯣ
ꯑꯧ ꯇꯥꯕ꯭ꯔꯣ
ꯑꯣ ꯇꯥꯏꯌꯦ
ꯆꯥꯛ ꯆꯥꯔꯕꯣ
ꯆꯥꯗ꯭ꯔꯦ ꯍꯧꯖꯤꯛ ꯆꯥꯒꯦ ꯇꯧꯔꯤ
ꯑꯦ ꯊꯦꯡꯗ꯭ꯔꯣ
ꯍꯣꯏ ꯉꯁꯥꯏꯗꯣ ꯆꯥꯅꯤꯡꯗꯕ ꯑꯗꯨꯒꯤ ꯆꯥꯗꯕ
ꯎꯝ ꯎꯝ ꯀꯩ ꯃꯊꯦꯜ ꯆꯥꯗꯣꯏꯅꯣ ꯑꯗꯨꯗꯤ ꯑꯩ ꯑꯩ ꯆꯔꯦ ꯍꯣꯏ
ꯎꯝ ꯌꯦꯟ ꯌꯦꯟꯁꯨ ꯂꯩ ꯑꯗꯣ ꯀꯩꯔꯥ
ꯑꯥ ꯀꯔꯤ
ꯎ ꯑꯁ ꯃꯃꯤꯡ ꯈꯪꯗꯦꯅꯦ ꯀꯔꯤꯔꯥ ꯑꯗꯨꯒ ꯍꯟꯖꯥꯡ ꯑꯃꯁꯨ ꯂꯩꯕꯒꯨꯝꯗ ꯀꯩ ꯏꯟꯁꯥꯡ ꯆꯥꯒꯦ ꯅꯪꯗꯤ
ꯍꯥꯏꯗꯤ ꯁꯥꯎꯒ꯭ꯔꯤ
ꯎꯝ
ꯁꯧꯒꯔꯤ ꯈꯪꯕꯔ‌ ꯑꯝ ꯍꯥꯎꯑ° ꯑꯩ ꯁꯥꯎꯧꯒ꯭ꯔꯤ ꯆꯥꯕꯒꯤ ꯀꯩꯅꯣ ꯅꯥꯇꯣꯟ ꯐꯨꯜꯂ ꯀꯔ ꯑꯥ ꯍꯜꯂꯣ
ꯑꯧ ꯇꯥꯏ
ꯎꯝ ꯀꯩꯅꯣ ꯉꯥꯏꯍꯥꯛ ꯉꯥꯏꯍꯥꯛ ꯀꯥꯏ ꯃꯥꯡꯒꯦ
ꯍꯥꯥ
ꯉꯥꯏꯍꯥꯛ ꯉꯥꯏꯍꯥꯛ ꯉꯥꯏꯍꯥꯛ ꯀꯥꯏꯗ ꯃꯪꯒꯦꯕ ꯅꯡ ꯋꯥ ꯉꯥꯡꯗꯨ ꯇꯃꯤꯟ ꯇꯨꯃꯤꯟ ꯂꯩꯗ ꯎꯝ ꯇꯨꯃꯤꯟ ꯇꯨꯃꯤꯟ ꯇꯨꯃꯤꯟ ꯂꯩꯕꯗꯨꯗ ꯀꯅꯥ ꯀꯅꯥ ꯂꯩꯅꯣ
ꯏꯊꯟꯗꯅꯤꯗ ꯍꯧꯖꯤꯛꯇꯤ
ꯎꯝ ꯃꯊꯟ ꯂꯩꯕꯗꯨ ꯅꯨꯡꯉꯥꯏꯕ꯭ꯔꯅꯦ
ꯎꯝ
ꯅꯨꯡꯉꯥꯏꯔꯝꯅꯤ ꯅꯨꯡꯉꯥꯏꯔꯝꯅꯤ
ꯌꯥꯝ ꯅꯨꯡꯉꯥꯏꯗ
ꯎꯝ ꯑꯗꯨꯕꯨꯗꯤ ꯑꯩꯁꯨ ꯏꯊꯟ ꯂꯩꯕꯅꯤꯗ ꯏꯊꯟ ꯂꯩꯕꯅꯤꯅ ꯅꯨꯡꯉꯥꯏ ꯏꯊꯟ ꯂꯩꯕꯁ ꯏꯆꯤꯛ ꯆꯤꯛꯇꫪ
ꯆꯤꯛꯄꯗꯣ ꯅꯨꯪꯉꯥꯏꯔꯤꯅꯦ
ꯎꯝ ꯍꯥꯟꯅꯗꯤ ꯃꯤ ꯃꯌꯥꯝ ꯌꯥꯝ ꯄꯨꯟꯕꯗ ꯄꯥꯝꯃꯦ ꯍꯧꯖꯤꯛꯇꯤ ꯄꯨꯟꯕꯗꯣ ꯄꯥꯝꯗ꯭ꯔꯦꯕ ꯆꯤꯛꯄ ꯑꯣꯏꯅ ꯄꯥꯝꯈ꯭ꯔꯦꯕ
ꯎꯝ
ꯀꯔꯤꯒꯤꯔ ꯈꯪꯗꯦ
ꯀꯩ ꯀꯔꯤ ꯀꯔꯤ ꯇꯧꯔꯤꯅꯣ
ꯀꯩꯝꯇꯧꯗꯦꯗꯥ ꯍꯤꯞ ꯄꯒ ꯂꯩꯗ
ꯍꯧꯖꯤꯛꯄꯨ ꯅꯠꯇꯦ
ꯎꯝ ꯑꯗꯨꯗꯤ ꯂꯥꯏꯔꯤꯛ ꯇꯝꯃꯤꯌꯦ ꯑ ꯎꯝ ꯁ꯭ꯀꯨꯜ ꯅꯠꯇꯦ ꯀꯣꯂꯦꯖ
ꯅꯪꯗꯤ
ꯑꯩꯁꯨ ꯑꯩꯁ ꯁ꯭ꯀꯨꯜꯅꯤꯅ ꯀꯣꯂꯦꯖꯔꯥ ꯁ꯭ꯀꯨꯜꯔꯥ ꯈꯪꯗꯦ
ꯀꯂ꯭ꯥꯁ ꯀꯌꯥꯅꯣ
ꯍꯟꯗꯛ ꯇꯨꯋꯦꯜꯞ
ꯑꯣ ꯂꯣꯏꯗꯣꯔꯦꯅꯦ ꯑꯗꯨꯗꯤ
ꯂꯣꯏꯗꯣꯔꯦ ꯂꯣꯏꯗꯣꯔꯦ
ꯎꯝ ꯏꯁꯇ꯭ꯔꯤꯞ ꯅꯣ ꯉꯅ
ꯁꯥꯏꯟꯁ ꯂꯧꯒꯅꯤ
ꯅꯨꯡꯉꯥꯏꯔꯕꯅꯤ ꯁꯥꯏꯟꯁꯁꯨ ꯀꯩꯅꯣ
ꯈꯪꯗ꯭ꯔꯦꯗ ꯅꯨꯡꯉꯥꯏꯕ ꯅꯨꯡꯉꯥꯏꯇꯕ ꯆꯪꯉꯣ ꯌꯥꯔꯦ ꯀꯣꯛꯁꯦ
ꯑꯩꯁꯨ ꯁꯥꯏꯟꯁ ꯂ ꯑꯣꯏꯅꯤ
ꯎꯝ
ꯅꯨꯡꯉꯥꯏꯕꯅꯦ ꯁꯥꯏꯟꯁꯇꯨ
ꯍꯣꯏ ꯑꯥꯔꯁꯇꯦ ꯌꯥꯝ ꯄꯥꯕꯅꯤꯅ ꯄꯥꯕ ꯉꯝꯗꯦ
ꯑꯦ ꯎꯝ ꯎꯝ ꯄꯥ ꯉꯝꯗꯣꯏꯒꯦ
ꯑꯥꯔꯠꯁꯇ ꯅꯍꯥꯟ ꯉꯁꯤꯅꯦ ꯄ꯭ꯔꯖꯦꯟꯅꯦꯕ ꯅꯍꯥꯟꯅ ꯄꯥꯁꯅꯦꯕ ꯑꯗꯨ ꯑꯣꯏꯔꯗꯤ ꯑꯁ ꯑꯗꯨꯝ ꯄꯥꯁ ꯂꯩꯔ ꯂꯩꯔ ꯂꯩꯔ ꯂꯥꯛꯄꯅꯤꯅ ꯉꯝꯗꯦꯕ
ꯎꯝ ꯎꯝ ꯎꯝ
ꯁꯥꯏꯟꯁꯇꯤ ꯑꯃꯈꯛꯇꯪꯅꯦꯕ
ꯎꯝ ꯎꯝ ꯍ ꯑꯗꯨꯗꯤ ꯅꯪꯗꯤ ꯑꯉꯥꯡ ꯑꯣꯏꯔꯤꯅꯦ ꯎ
ꯍꯣꯏꯅꯦ
ꯑꯩꯅ ꯈꯔ ꯑꯍꯟ ꯑꯣꯏꯔꯦ ꯍꯥꯏꯇꯥꯔꯦ ꯅꯪ ꯆꯍꯤ ꯀꯨꯟ ꯁꯨꯔꯕ
ꯁꯨꯔ°ꯗ
ꯁꯨꯔꯦ
ꯁꯨꯗ꯭ꯔꯤ
ꯎꯝ ꯆꯨꯗꯔꯤ
ꯎꯝ ꯋꯥꯠꯂꯤ
ꯀꯌꯥ ꯋꯥꯂꯤꯒꯌꯥꯁꯦ
ꯃꯤꯌꯥꯝ ꯋꯥꯠꯂꯤ
ꯏꯁ ꯏꯁ ꯏꯁ ꯍꯥꯏꯅꯤꯡꯗ꯭ꯔꯤꯅꯤꯅꯦ ꯂꯣꯠꯂꯤꯅꯤꯅꯦ ꯍꯥ
ꯂꯣꯠꯄ ꯅꯠꯇ°ꯗ
ꯎꯝ ꯇꯨꯋꯦꯜꯐꯀꯥꯔꯗꯤ ꯑꯩꯅ ꯈꯟꯕꯗ ꯅꯥꯏꯟꯇꯤꯟ ꯇ꯭ꯋꯦꯟꯇꯤ ꯑꯗꯨꯋꯥꯏꯗ ꯂꯩꯔꯝꯒꯅꯤ ꯈꯜꯂꯤ
ꯎꯝ ꯅꯥꯏꯟꯇꯤꯟꯁꯨ ꯁꯨꯗ꯭ꯔꯤ ꯇ꯭ꯋꯦꯟꯇꯤꯁꯨ ꯁꯨꯗ꯭ꯔꯤ
ꯎꯝ ꯑꯗꯗꯤ
ꯑꯩꯠꯇꯤꯟ ꯐꯥꯎ ꯁꯨꯗ꯭ꯔꯤ
ꯌꯥꯔꯦ ꯍꯥꯏꯖꯤꯟꯂꯔꯃꯦ
ꯆꯩꯉꯅꯦ
ꯑꯁꯦꯡꯕꯅꯦ
ꯍꯣꯏꯅ
ꯑꯗꯨꯒ ꯀꯔꯤꯒꯤ ꯆꯥꯛ ꯊꯦꯡꯅ ꯆꯥꯔꯤꯕꯣ ꯆꯥꯛ ꯇꯣꯉꯥꯟꯅ ꯆꯥ ꯌꯥꯗ꯭ꯔꯣ
ꯎꯝ ꯑꯉꯥꯡꯅꯤꯅ ꯑꯗꯨꯝ ꯊꯦꯡ ꯊꯦꯡ ꯆꯥꯏ
ꯎꯝ ꯑꯉꯥꯡ ꯑꯉꯥꯡꯗꯨꯅꯤꯅꯦ ꯆꯥꯛ ꯆꯥꯛꯈꯥꯎ ꯁꯣꯛꯀꯅꯤꯅꯦꯍꯦ
ꯑꯗꯣꯗꯤ ꯑꯗꯣ ꯑꯣꯏꯗꯤ ꯑꯅ ꯑꯦꯗꯤ ꯀꯦꯝ ꯀꯥꯏꯗ
ꯑꯍꯟꯅꯅꯤꯅꯦ ꯆꯦꯛꯁꯤꯟꯗꯧꯕ ꯁꯤꯔꯕ ꯋꯥꯠꯇ꯭ꯔꯦ
ꯑꯗꯨꯅꯤ ꯁꯤꯔꯁꯨ ꯀꯩ ꯀꯥꯏꯗ꯭ꯔꯦ ꯋꯥꯍꯟꯗꯤ
ꯏꯁ
ꯏ ꯑ ꯁꯀꯨꯜꯗꯤ ꯀꯥꯏ ꯊꯝꯒꯦ
ꯀꯀꯣꯜꯗꯦ ꯁꯀꯨꯜꯗ ꯇꯝꯃꯤꯅ
ꯍꯥ
ꯁ꯭ꯀꯣꯗ ꯁꯀꯣꯋꯦ ꯇꯃꯤ
ꯎꯝ ꯎꯝ ꯍꯥꯏꯅꯤꯡꯗ꯭ꯔꯤꯕ
ꯎꯝ ꯄꯪꯈꯥꯏ ꯍꯥꯏ ꯌꯥꯕ꯭ꯔꯅꯦ
ꯍꯥꯏꯅꯤ ꯍꯅꯦ ꯍꯥꯏꯅꯤꯡꯗꯔꯒꯗꯤ ꯀꯩꯝ ꯀꯥꯏꯗꯦꯅꯤ ꯑꯩ ꯌꯨꯝꯗ ꯑꯗꯨꯝ ꯂꯩꯕ꯭ꯔꯥ ꯅꯪꯗꯤ
ꯎꯝ ꯍꯟꯗꯛꯇꯤ ꯌꯨꯝꯗ ꯂꯥꯛ ꯁ꯭ꯀꯨꯜ ꯑꯃꯨꯛ ꯍꯧꯗ꯭ꯔꯤꯗ ꯍꯥꯎꯗꯣ ꯃꯥꯇ꯭ꯔꯦ ꯎꯝ ꯇ꯭ꯌꯨꯁꯗꯦꯗ ꯍꯔꯅꯦ
ꯇꯨꯡꯁ ꯂꯩꯗ
ꯎꯝ
ꯑꯗꯨꯗꯩꯗꯔꯗꯤ ꯅꯪ ꯌꯨꯝꯗ ꯂꯩꯔꯔꯣꯏ
ꯎꯝ ꯌꯨꯝꯗ ꯑꯗꯨꯝ ꯌꯨꯝꯗ ꯂꯩꯔꯒ ꯑꯗꯨꯝ ꯀꯥꯏꯗ
ꯎꯝ ꯌꯨꯝꯗꯒꯤ ꯀꯥꯔꯛꯏꯕ
ꯎꯝ
ꯑꯩꯅ ꯈꯟꯕꯗ ꯅꯣꯏꯁꯦ ꯑꯩ ꯈꯪꯕ ꯃꯤ ꯂꯩꯔꯝꯗꯧ ꯃꯥꯜꯂꯦ ꯅꯣꯏ ꯈꯨꯟꯗ
ꯊꯪꯉꯔꯦ
ꯎꯝ ꯁꯨꯝ ꯑꯅꯛꯄꯒꯤ ꯑꯣꯏꯔꯗꯤ ꯀꯃꯥꯏꯅ ꯇꯧꯋ
ꯎꯝꯗꯤ ꯑꯌꯥ ꯅꯛꯑꯦꯅ ꯍꯥꯏꯇꯥꯔꯦ
ꯑꯦꯍꯍ ꯅꯪꯒꯤ ꯀꯩꯅꯣꯝꯃ ꯌꯨꯝ ꯅꯛꯀꯤꯗ ꯎꯠ ꯈꯪꯕ꯭ꯔꯥ
ꯎꯝ
ꯅꯪ ꯌꯨꯝꯂꯛ ꯌꯨꯝꯂꯛ ꯍꯥꯏꯁꯤꯔꯥ ꯀꯔꯤ ꯍꯥꯏꯁꯤꯔꯥ ꯁꯒꯦ ꯍꯥꯏꯁꯤꯔꯥ ꯀꯩꯅꯣ ꯁꯥꯔꯅꯦꯗ
ꯎꯝ ꯈꯨꯝꯕꯗꯣ ꯑꯩ ꯈꯥꯡꯕ ꯑꯃ ꯂꯩꯌꯦ
ꯊꯣꯛꯑꯦꯕꯀꯣ ꯑꯗꯨꯗ ꯁꯥꯔꯅꯦꯗ ꯑꯩ ꯈꯪꯕ ꯏꯃꯥꯟꯅꯕ ꯑꯃ ꯂꯩꯌꯦꯕ ꯑꯗꯨ ꯅꯣꯏꯗ ꯅꯣꯏ ꯈꯨꯟꯗꯟꯗ ꯈꯨꯟ ꯅꯠꯇꯕꯗꯤ ꯈꯪꯗꯦ
ꯍꯔ ꯃ ꯅꯪꯗꯤ ꯀꯔꯦꯔꯥꯈꯣ
ꯁꯇ ꯈꯣꯕꯅꯤ ꯇꯥ꯭ꯔ
ꯑꯩ
ꯍꯥꯥ ꯎꯝ
ꯇꯥꯏ ꯇꯥꯏ
ꯖꯁꯇꯤꯟ ꯍꯥꯏꯕ ꯑꯃ ꯂꯩꯔꯝꯃꯦꯕ ꯏꯃꯥꯟꯅꯕ ꯑꯃ ꯑꯩꯈꯣꯏꯒ ꯄꯨꯜꯂꯝꯕ
ꯈꯣꯝꯕ ꯅꯠꯇꯦ ꯈꯨꯝꯕ ꯍꯥꯏꯕꯅꯦ
ꯑꯗꯨꯅꯦ ꯍꯥꯏꯁꯦ ꯈꯨꯝꯕ ꯍꯥꯏꯕꯅꯤ
ꯎꯝ ꯀꯣꯝꯕ ꯍꯥꯏ ꯃꯥꯔꯦ
ꯍꯜꯂꯣ
ꯎꯝ
ꯍꯨꯝ
ꯀꯩꯅꯣꯅꯦ ꯃꯔꯛ ꯃꯔꯛꯇ ꯃꯥꯡꯉꯤꯁꯤꯅ
ꯅꯪ ꯈꯣꯟꯖꯗꯣ ꯇꯥꯋꯥ ꯅꯨꯡꯉꯥꯏꯇꯦ
ꯇꯥꯕ ꯅꯨꯡꯉꯥꯏꯇꯦ
ꯇ꯭ꯔꯦꯛꯀꯤꯡ ꯆꯂꯦ
ꯍꯧꯖꯤꯛꯁꯨ ꯆꯠꯂꯤꯕꯣꯅꯦ
ꯎꯝ ꯍꯧꯖꯤꯛꯇꯤ ꯑꯃꯨꯛ ꯅꯨꯡꯉꯥꯏꯔꯦ
ꯎꯝ ꯑꯩꯒꯤꯁꯤ ꯀꯩꯅꯣꯃ ꯃꯔꯛ ꯃꯔꯛꯇ ꯅꯦꯠꯋꯥꯛꯁꯤ ꯇꯠꯄ ꯑꯗꯨꯏꯅꯤ ꯇꯥꯄ
ꯎ ꯎꯝ
ꯎꯝ ꯑꯩꯁꯦ ꯃꯔꯛ ꯃꯔꯛꯇ ꯅꯦꯠꯋꯥꯛꯁꯦ ꯅꯨꯡꯉꯥꯏꯇꯕꯗꯣꯏꯅꯤ
ꯎꯝ
ꯃꯐꯝ ꯑꯃꯗ ꯇꯨꯃꯤꯟꯅ ꯂꯩꯔꯗꯤ ꯌꯥꯕꯀꯣ ꯂꯦꯡꯉꯀꯥꯟꯗ ꯌꯥꯗꯕ
ꯁ꯭ꯇꯦꯆꯨ ꯑꯣꯜ ꯑꯣ ꯑꯗꯨꯗꯤ
ꯏꯁꯇꯦꯆꯨ ꯂꯦꯞꯄꯗꯣ ꯈꯔ ꯉꯝꯗꯕ ꯍꯥꯏꯇꯥꯔꯦ ꯏꯁꯥꯥꯁꯦ ꯌꯥꯝ ꯂꯦꯡꯉꯦꯕ ꯑꯗꯨꯏꯅꯦꯕ
ꯀꯔꯤꯅ ꯁꯥꯕ꯭ꯔꯥ ꯑꯗꯨꯗꯤ
ꯇꯨꯃꯤꯟ ꯂꯩꯇ ꯂꯩꯕ ꯉꯝꯗꯕ ꯃꯤ ꯑꯣꯏ ꯇꯧꯔꯦꯕ ꯑꯩꯁꯦ
ꯎꯝ ꯄꯨꯜꯗ ꯊꯝꯃꯣ
ꯀꯅꯥ ꯄꯨꯜꯗꯣꯏꯕ ꯑꯩ ꯏꯁꯊꯥꯟꯗ ꯄꯨꯜꯂꯥꯗꯤ ꯀꯥꯥꯏ ꯄꯨꯜꯂꯣꯏ ꯍꯥꯏꯅ
ꯌꯥꯏꯗ
ꯉꯝꯃꯗꯤꯅ ꯉꯝꯃꯗꯤꯅ ꯑꯃ ꯄꯨꯜꯂꯣꯅꯦ
ꯑꯩꯗꯤ ꯌꯥꯝ ꯂꯥꯞꯄꯦꯗ
ꯌꯥꯝꯅ ꯄꯝꯃꯣꯏꯗ ꯑꯩꯅ ꯈꯟꯕꯗ
ꯂꯥꯛꯞꯄꯦ
ꯄꯥꯟꯗꯕꯩ ꯄꯥꯟꯕ ꯌꯥꯗꯕꯩ ꯄꯥꯟꯗꯕ ꯎ
ꯄꯁ
ꯅꯠꯇ꯭ꯔꯗꯤ ꯉꯁꯥꯏ ꯑꯅ ꯍꯪꯉꯅꯤ ꯁꯤꯁ ꯋꯥꯔꯤꯗ
ꯑꯩ ꯋꯥꯏꯗ ꯌꯨꯝꯗ ꯂꯩꯕꯁꯨ
ꯍꯣꯏꯅ ꯃꯥꯗꯦꯗ ꯌꯨꯝꯗ ꯂꯩꯔꯅ ꯅꯨꯡꯉꯥꯏꯔꯦ
ꯅꯪꯗꯤ ꯋꯥꯔꯝ ꯑꯣꯏꯔꯦ ꯑꯩꯈꯣꯏꯗꯤ ꯋꯥ ꯂꯧ ꯃꯇꯝꯅꯤꯅ ꯂꯧ ꯁꯨꯕ ꯆꯠꯄꯅꯤꯅ
ꯑꯩꯍꯥꯛ ꯑꯩꯈꯣꯏꯁꯨ ꯆꯠꯂꯦꯔꯥ ꯑꯗꯨꯗꯤ
ꯎꯝ ꯑꯗꯨ ꯅꯨꯡꯉꯥꯏꯕ
ꯑꯗꯨꯝ ꯂꯩꯔꯤꯅꯦ
ꯏꯁꯤ ꯅꯅꯕꯨ ꯀꯔꯤ ꯇꯧꯗꯣꯏꯅꯣ ꯆꯥ ꯊꯦꯡꯕ ꯀꯔꯤ ꯀꯔꯥ ꯆꯠꯇꯣꯏ ꯑꯣꯏꯔꯝꯃꯤ
ꯏꯁ ꯌꯥꯔꯦꯗ ꯑꯩ ꯂꯧ ꯁꯨꯕ ꯍꯌꯦꯗ
ꯑꯦ ꯑꯗꯨꯗꯤ ꯅꯣꯡꯃ ꯑꯩꯈꯣꯏꯗ ꯂꯧꯗ ꯅꯣꯡꯃꯈꯣꯏꯗ ꯂꯥꯛꯑꯣꯗ ꯑꯩꯈꯣꯏ ꯍꯟꯂꯛꯑꯣꯅ ꯑꯗꯨꯗꯤ ꯌꯥꯝ ꯍꯩꯕ꯭ꯔꯥ ꯌꯦꯡꯒꯦ
ꯃꯃꯟꯕꯤꯌꯣ ꯑꯗꯨꯗ ꯂꯥꯛꯄꯤꯒꯦ
ꯃꯐꯝ ꯈꯪꯗꯦ ꯍꯥꯏꯔꯁꯨ ꯑꯩꯉꯣꯟꯗ ꯍꯥꯏꯔꯛꯑꯣ ꯑꯩ ꯂꯧꯕ ꯂꯥꯛꯀꯦ
ꯁꯤ ꯌꯧꯔꯛꯑꯒ ꯍꯟꯒꯅꯤꯗꯤ ꯈꯔ ꯊꯥꯖꯔ ꯇꯥꯕꯍꯥꯖꯦ
ꯇꯥꯏ
ꯎꯝ ꯁꯤ ꯌꯧꯔꯛꯑꯒ ꯅꯪ ꯍꯟꯕꯗꯤ
ꯑꯣꯏꯔꯣꯏꯗꯒ
ꯁꯨꯝ ꯅꯨꯡꯉꯥꯏꯅꯕ ꯋꯥꯔꯤꯅꯤꯗ ꯀꯔꯤꯕꯨ ꯁꯥꯔꯨꯅꯤ ꯋꯥꯔꯤꯕꯨ
ꯂꯧ ꯁꯨꯕ ꯆꯠꯂꯒ ꯌꯨꯝ ꯍꯜꯂꯛꯇ꯭ꯔꯦ ꯍꯥꯏꯔꯗꯤ ꯑꯁ ꯔꯦꯀꯣꯔꯠꯅꯤ
ꯔꯤꯀꯣꯔꯠꯅꯤ ꯑꯗꯨꯅ ꯐꯠꯇ꯭ꯔꯣ
ꯎꯝ ꯆꯜꯂꯦꯗ ꯄꯤꯖꯠ ꯃꯥꯡꯒꯅꯤ